ꯍꯜꯂꯣ
ꯍꯜꯂꯣ
ꯀꯩꯗꯧꯔꯕꯃꯤꯅꯣ ꯆꯥꯛ ꯏꯁꯤꯡ ꯆꯥꯔꯕ ꯍꯧꯖꯤꯛꯀꯥꯟꯁꯤꯕꯨ ꯀ ꯀꯃꯥꯏꯅ ꯇꯧꯔꯤꯒꯦ
ꯆꯥꯛ ꯏꯁꯤꯡ ꯆꯥꯔꯦ ꯍꯧꯖꯤꯛꯀꯥꯟꯗ
ꯎꯝ ꯀꯦꯃꯤꯇꯦꯜ ꯆꯥꯔꯒꯁꯤꯗꯤ
ꯁꯤ ꯁꯨꯝ ꯌꯣꯝ ꯆꯥꯏ
ꯎ ꯌꯦ ꯂꯩꯂ ꯀꯥꯏꯗ ꯀꯣꯂꯦꯁ ꯀꯥꯒꯦ ꯅꯪ ꯀꯩꯅꯣꯗ ꯏꯝꯐꯥꯜꯗ ꯂꯩ ꯍꯥꯏꯗꯣ ꯂꯩꯔꯤꯕ꯭ꯔꯥ ꯀꯃꯥꯏꯅ ꯇꯧꯔꯤꯒꯦ
ꯂꯩ ꯀꯩꯅꯣꯗꯤ ꯑꯝꯇ ꯂꯩꯌꯦ
ꯎꯝ ꯗꯨꯗꯤ ꯎꯝ ꯅꯪ ꯅꯦꯟꯇ ꯂꯩꯕ ꯍꯥꯏꯁꯦ ꯅꯪꯇꯣꯝ ꯂꯩꯔꯕꯣ ꯀꯃꯥꯏ ꯀꯃꯥꯏꯅ ꯇꯧꯋ ꯔꯨꯝꯗ ꯀ ꯀꯩꯂꯛꯇ ꯂꯩꯔꯤꯕ
ꯑꯩ ꯏꯇꯣꯝꯇ ꯂꯩ ꯀꯩꯅꯣ ꯀ꯭ꯋꯥꯊꯦꯜꯗ
ꯎꯝ ꯑꯗꯨ ꯅꯪ ꯑꯇꯣꯝ ꯂꯩꯔꯗꯤ ꯊꯣꯡ ꯊꯥꯛꯄꯜ ꯑꯇꯣꯝꯗ ꯇꯧꯔ ꯆꯥꯖꯔꯒ ꯑꯗꯨꯝ ꯀꯣꯂꯦꯖ ꯀꯥꯕꯗꯨꯗ ꯑꯗꯨꯝ ꯀꯥꯖꯔꯦ ꯑꯗꯨꯃꯥꯏꯅ ꯇꯧꯔꯒ ꯎꯝ
ꯏꯇꯣꯟꯗ ꯂꯩꯕꯅꯤꯅ ꯆꯥꯅꯤꯡꯉ ꯊꯃꯥꯏꯅ ꯊꯣꯡꯕ ꯆꯥꯅꯤꯡꯗ꯭ꯔꯒ ꯇꯣꯛꯄ ꯑꯗꯨꯝ ꯇꯧꯋꯤꯗ
ꯎꯝꯝ ꯂꯣꯏꯔꯅꯤ ꯏꯇꯣꯝ ꯆꯥꯕꯁꯤꯗ ꯑꯩꯗꯤ ꯁꯝꯕꯅꯨ ꯏꯟꯥꯡ ꯊꯣꯡꯕꯗꯨꯕꯨ ꯑꯣꯏꯔꯁꯨ ꯅꯠꯇꯅ ꯑꯃꯨꯛ ꯑꯃꯨꯛ ꯊꯣꯡꯕꯗ ꯑꯅꯤ ꯑꯍꯨꯝꯂꯛꯇ ꯊꯣꯡꯕ ꯑꯅꯤꯒꯤꯁ ꯌꯥꯝꯅ ꯊꯣꯡꯕ ꯀꯥꯟꯗ ꯒ꯭ꯌꯥꯁꯁꯨ ꯇꯥꯡꯉꯕꯅꯤꯅ ꯈꯔ ꯈꯔ ꯁꯦꯞ ꯇꯧꯖ꯭ꯔꯗꯤꯅꯦ ꯌꯨꯝꯗꯒꯤꯁꯨ ꯂꯥ ꯂꯥꯛꯑꯒ ꯑꯩꯈꯣꯏꯁꯨ ꯔꯁꯥꯄꯥꯥꯅꯠꯇꯦ ꯅꯪ ꯀꯣꯂꯦꯖꯀꯤꯗꯤ ꯍꯧꯖꯤꯛ ꯅꯪ ꯑꯦꯗꯃꯤꯁꯟ ꯐꯣꯔꯠꯦꯃꯤꯁꯇꯔꯒꯤ ꯑꯦꯛꯖꯥꯝꯗꯤ ꯂꯣꯏꯔꯦ ꯑꯦꯗꯃꯤꯁꯟꯗꯤ ꯀꯃꯥꯏꯅ ꯇꯧ ꯂꯣꯏꯔꯦ
ꯑꯦꯠꯃꯤꯁꯟꯁꯦ ꯃꯣꯏ ꯈꯔ ꯇꯞꯅ ꯂꯥꯛꯀꯗꯧ ꯃꯥꯜꯂꯦ ꯀ꯭ꯂꯥꯁꯇ ꯍꯧꯔꯦ ꯁꯦꯁꯟꯗꯤ
ꯑꯦꯠꯃꯤꯁꯟꯅ ꯈꯔ ꯊꯕꯛ ꯇꯧ ꯃꯥꯜꯂꯦ
ꯎꯝ ꯑꯗꯨꯝꯣꯏ ꯁꯦꯃꯤꯁꯇꯔꯒꯤ ꯑꯦꯛꯖꯥꯝꯗꯤ ꯍꯧꯖꯤꯛꯀꯥꯟꯗꯤ ꯁꯤꯟꯊꯔ ꯄꯤꯔꯦ ꯍꯥꯏ ꯍꯥꯏꯅ ꯇꯥꯏ ꯑꯗꯨꯣ ꯅꯣꯏ ꯀꯥꯏ ꯇꯥꯒꯦ ꯈꯟꯇꯅ ꯑꯗꯨꯒ ꯑꯩꯛꯖꯥꯝ ꯀꯃꯥꯏ ꯅꯨꯡꯉꯥꯏꯈꯤꯕꯅ ꯅꯨꯡꯉꯥꯏꯇꯕ꯭ꯔꯣ
ꯁꯦꯟꯇꯔꯁꯦ ꯑꯩꯈꯣꯏ ꯀꯩꯅꯣ ꯇꯥꯏꯌꯦ ꯑꯩꯈꯣꯏꯒꯤꯗꯤ ꯍꯤꯌꯥꯡꯊꯥꯡꯗ
ꯑꯣ ꯅꯪꯊꯪ ꯀꯩ ꯀꯣꯏ ꯆꯠ ꯇꯥꯒꯦ
ꯀꯦ ꯄꯤ ꯀꯣꯂꯦꯁ
ꯑꯣ ꯑꯗꯨ ꯑꯦꯛꯖꯥꯝꯗꯤ ꯀꯃꯥꯏꯅ ꯇꯧꯒꯦ ꯅꯨꯡꯉꯥꯏꯕ꯭ꯔꯣ ꯏꯇꯔ ꯅꯨꯡꯉꯥꯏꯕ꯭ꯔꯣ ꯁꯤꯗ ꯅꯨꯡꯉꯥꯏꯕ꯭ꯔꯣ ꯀꯃꯥꯏꯅ ꯇꯧꯒꯦ
ꯑꯦꯛꯖꯥꯝꯗꯨꯗ ꯅꯨꯡꯉꯥꯏ ꯑꯗꯣ ꯆꯠ ꯂꯝꯕꯤ ꯊꯣꯡ ꯆꯠꯄ ꯈꯣꯠꯄꯁꯤ ꯏꯊꯪ ꯈꯨꯊꯣꯡ ꯆꯥꯗꯕ ꯑꯗꯨꯃꯥꯏꯅꯗꯤ ꯑꯣꯏ ꯑꯗꯨꯩ ꯌꯦꯟꯁꯥꯡꯕꯨꯗꯤ ꯑꯗꯨꯝ ꯅꯨꯡꯉꯥꯏꯔꯝꯃꯦ ꯍꯥꯏꯗꯤ ꯑꯩꯈꯣꯏꯒꯤ ꯒꯥꯔꯤ ꯅꯨꯡꯁꯤꯟꯅꯅꯕꯅꯤꯅ ꯑꯗꯒꯤ ꯀꯣꯂꯦꯖ ꯑꯃ ꯑꯃꯒ ꯁꯨꯝ ꯀ꯭ꯔꯣꯁ ꯇꯧꯅꯕ ꯄꯤꯒ ꯆꯠꯅꯕꯗꯣ
ꯎ
ꯑꯗꯒꯤ ꯂꯝꯕꯤꯁꯨ ꯀꯥ ꯍꯦꯟꯅ ꯐꯕ ꯑꯣꯏꯗꯕꯅꯤꯅ ꯈꯨꯗꯣꯡ ꯆꯥꯗꯕꯗꯣ ꯑꯣꯏꯌꯦꯕ
ꯅꯅ ꯆꯄꯗꯤꯗꯤ ꯅꯁꯥꯒꯤꯒꯥꯔꯤ ꯃꯆꯥ ꯆꯠꯄ꯭ꯔꯣ ꯀꯃꯥꯏꯅ ꯂꯥꯏꯅ ꯆꯠꯄ꯭ꯔꯣ ꯑꯗꯒꯤ ꯅꯃꯥꯟꯅꯕꯈꯒꯤ ꯄꯨꯟꯅ ꯆꯠꯃꯤꯟꯅꯔꯣ ꯀꯃꯥꯏꯅ ꯇꯧꯒꯦ
ꯒꯥꯔꯤ ꯆꯠꯄꯩ ꯒꯥꯔꯤ ꯃꯆꯥ ꯆꯠꯂꯦ ꯑꯩꯈꯣꯏ ꯂꯩꯃꯤꯟꯅꯕꯒ ꯃꯥ ꯑꯗꯨ ꯃꯣꯏꯨꯝꯗꯒꯤ ꯒꯥꯔꯤ ꯄꯨꯈꯠꯂꯒ ꯑꯗꯨꯃꯥꯏꯅ ꯆꯠꯃꯤꯟꯅꯩ ꯌꯥꯝ ꯂꯥꯞꯄꯗꯤ ꯅꯠꯇꯦꯗ ꯂꯥꯞ ꯌꯥꯝ ꯂꯥꯞ ꯅꯠꯇꯦ ꯑꯣ ꯌꯨꯝ ꯌꯝ ꯑꯩꯈꯣꯏ ꯏꯃꯥꯟꯅꯕ ꯃꯣꯏꯅ ꯊꯥꯕꯗꯗꯤ ꯌꯥꯝ ꯂꯥꯞ ꯂꯥꯞ ꯇꯥꯏꯍ ꯃꯣꯏ ꯑꯁꯣꯝꯒꯤ ꯍꯥꯏꯗꯤ ꯗꯤꯁꯇ꯭ꯔꯤꯛ ꯑꯝꯗꯁ ꯍꯧꯛ ꯃꯅꯨꯡꯗ ꯇꯥꯍꯟꯗꯣꯏꯁꯤꯅ ꯁꯦꯟꯇꯔꯁꯦ ꯑꯗꯣ ꯗꯤꯁꯇ꯭ꯔꯤꯛ ꯃꯅꯨꯡ ꯆꯥꯎꯔꯕ ꯗꯤꯁꯇ꯭ꯔꯤꯛ ꯑꯃ ꯍꯥꯏꯔ ꯁꯝ ꯆꯥꯎꯔꯕ ꯄꯣꯠꯅꯦꯕ
ꯎꯝ
ꯀꯣꯂꯦꯖ ꯑꯍꯨꯝꯃꯛꯇ ꯂꯩꯔꯦ ꯈꯜꯂꯣ ꯂꯥꯞ ꯂꯥꯞꯅꯦꯕ ꯆꯠꯅꯗꯣꯏꯁꯦ
ꯆꯨꯝꯃꯦ ꯆꯨꯝꯃꯦ ꯑꯗꯨꯁꯨ ꯅꯣꯏꯒꯤ ꯍꯧ ꯍꯧꯖꯤꯛꯀꯥꯟꯒꯤ ꯅꯪ ꯋꯥꯈꯜꯗ ꯁꯦꯟꯇꯔꯁꯤ ꯁ꯭ꯀꯨꯜꯒꯤꯗ ꯍꯥꯟꯅꯒꯤ ꯀꯣꯂꯦꯖꯇ ꯊꯥꯖꯕꯒ ꯏꯁꯥꯏ ꯀꯣꯂꯦꯖꯇ ꯊꯥꯖꯕꯒ ꯑꯇꯣꯞꯄ ꯀꯣꯂꯦꯖꯇ ꯑꯗꯒꯤ ꯁꯦꯟꯇꯔ ꯄꯤꯔꯛꯄꯒ ꯀꯃꯥꯏ ꯀꯃꯥꯏ ꯀꯩꯀꯩ ꯈꯦꯠꯅꯕ ꯃꯑꯣꯡ ꯐꯪꯒꯦ ꯑꯗꯒꯤ ꯅꯨꯡꯉꯥꯏꯕ꯭ꯔꯥ ꯅꯨꯡꯉꯥꯏ ꯀꯔꯤ ꯅꯨꯡꯉꯥꯏꯇꯕ ꯅꯪ ꯀꯔꯤ ꯁꯨꯝ ꯅꯪ ꯅꯉꯣꯟꯗ ꯊꯦꯡꯅꯕ ꯑꯦꯛꯁꯄꯤꯔꯦꯟꯁꯇꯨ ꯍꯥꯏꯐꯦꯠ ꯍꯥꯏꯔꯝꯑꯣꯅꯦ
ꯑꯦꯛꯖꯥꯝ ꯊꯥꯕꯁꯦ ꯑꯩꯈꯣꯏꯒꯤ ꯀꯣꯂꯦꯖ ꯃꯁꯥꯒꯤ ꯃꯁꯥꯒꯤ ꯀꯣꯂꯦꯖꯇ ꯑꯗꯨꯝ ꯊꯥꯖꯕꯅꯗꯤ ꯐꯩ ꯍꯥꯏꯗꯤ ꯑꯦꯟ ꯏ ꯄꯤ ꯂꯥꯛꯑꯕꯅꯤꯅꯀꯣ
ꯎꯝ
ꯅꯨꯄꯤꯌꯥꯁꯦ ꯑꯗꯨꯝ ꯂꯥꯏꯔꯤꯛ ꯂꯥꯏꯁꯨ ꯇꯝꯕꯒꯤ ꯃꯑꯣꯡꯁꯦ ꯑꯗꯨꯝ ꯆꯦꯟꯖ ꯇꯧꯔꯕꯅꯦꯕ
ꯃꯥꯅꯤ ꯃꯥꯅꯤ
ꯍꯥꯟꯅꯒ ꯃꯥꯟꯅꯗ꯭ꯔꯕꯅꯦꯕ ꯑꯗꯨꯗꯨꯅ ꯃꯁꯥ ꯃꯁꯥꯒꯤ ꯀꯣꯂꯦꯖꯇ ꯑꯗꯨꯝ ꯊꯥꯖꯕꯅ ꯍꯥꯏꯗꯤ ꯑꯩꯈꯣꯏ ꯁꯥꯇ꯭ꯔꯗꯨꯁꯨ ꯈꯨꯗꯣꯡ ꯆꯥꯔꯦ ꯑꯗꯩꯗꯤ ꯑꯣꯖꯥꯁꯤꯡꯗꯨꯁꯨ ꯈꯨꯗꯣꯡ ꯆꯥꯔꯦ ꯑꯗꯩ ꯂꯝꯕꯤꯁꯨ ꯑꯃꯔꯣꯝꯗ ꯆꯥꯝ ꯀꯩꯅꯣ ꯇꯧꯗ꯭ꯔꯦ ꯑꯣꯏꯔꯔꯣꯏꯕ ꯁꯤꯗꯤ
ꯃꯥꯅꯤ ꯃꯥꯅꯤ ꯍꯥꯏꯗꯤ ꯀꯣꯂꯦꯖꯇꯨꯒꯤ ꯃꯅꯥꯛꯇ ꯂꯣꯏꯅ ꯂꯩꯔ ꯀꯟꯐꯥꯏ ꯇꯧꯔ ꯂꯞꯅꯔꯒꯁꯨ ꯍꯥꯟꯅ ꯇꯧꯔ ꯂꯩ ꯑꯗꯨ ꯅꯠꯇ ꯀꯣꯦ ꯀꯥꯕ ꯍꯥꯏꯁꯤꯗꯕꯨ ꯑꯗꯨ ꯀꯣꯂꯦꯖꯇ ꯑꯦꯛꯖꯥꯝ ꯊꯥꯔꯒꯗꯤ ꯌꯥꯝ ꯅꯛꯅ ꯂꯩꯅꯕꯅꯤ ꯑꯗꯨ ꯆꯠꯄ ꯂꯝꯕꯤꯗꯁꯨ ꯈꯨꯗꯣꯡ ꯆꯥꯔꯦꯗꯅ ꯅꯪꯅ ꯂꯩꯅꯔꯗꯤ ꯑꯗꯨꯗꯤ ꯑꯇꯣꯞꯄ ꯀꯣꯂꯦꯖꯇ ꯄꯤꯕ ꯍꯥꯏꯁꯤꯗꯤ ꯑꯃꯨꯛ ꯂꯞꯅ ꯆꯠꯇꯣꯏꯅꯦ ꯅꯠꯇ꯭ꯔꯥ
ꯃꯥꯅꯦ ꯃꯥꯅꯦ ꯁꯨꯝ ꯍꯟꯗꯣꯛ ꯍꯟꯖꯤꯟ ꯍꯥꯏꯗꯤ ꯌꯦꯠꯁꯟꯅꯔꯒ ꯑꯗꯨꯝ ꯖꯥꯝ ꯑꯗꯨꯝ ꯑꯣꯏꯕꯅꯦꯕ ꯑꯗ ꯏꯁꯥ ꯏꯁꯥ ꯀꯣꯂꯦꯖ ꯇꯥꯖꯔꯗꯤ ꯍꯧꯖꯤꯛ ꯁꯥꯇ꯭ꯔ ꯑꯌꯥꯝꯕ ꯁꯥꯇ꯭ꯔ ꯂꯥꯏꯔꯤꯛ ꯇꯝꯃꯤꯁꯦ ꯑꯩꯈꯣꯏꯒꯤ ꯀꯣꯂꯦꯖ ꯃꯌꯥ ꯅꯛꯄꯗ ꯑꯗꯨꯝ ꯂꯩꯅꯔꯒ ꯂꯥꯏꯔꯤꯛ ꯇꯝꯅꯕ ꯉꯥꯛ
ꯎꯝ
ꯑꯗꯨꯅ ꯑꯗꯨꯝ ꯃꯁꯥ ꯃꯁꯥꯒꯤ ꯇꯥꯖꯕꯅ ꯌꯥꯝ ꯊꯤꯅ ꯑꯩ ꯋꯥꯈꯜꯗꯗꯤ ꯐꯩꯌꯦꯅ ꯈꯜꯂꯦ ꯑꯗꯣ ꯁꯥꯇ꯭ꯔ ꯁꯪꯁꯊꯥꯟꯁꯤꯡꯁꯤꯅ ꯁꯦꯟꯇꯔ ꯄꯤꯔꯒ ꯊꯥꯍꯟꯕꯒꯤ ꯃꯣꯏꯒꯤ ꯑꯄꯥꯝꯕ ꯂꯩꯕ ꯖꯥꯠꯅꯦ
ꯎꯝ
ꯑꯗꯨꯅ ꯍꯥꯏꯗꯤ ꯑꯟꯐꯤꯌꯔ ꯃꯤꯟꯁꯀꯨꯝꯕ ꯁꯤꯖꯤꯟꯅꯕ ꯁꯤꯗꯤ ꯑꯩ ꯋꯥꯈꯜꯗꯗꯤ ꯍꯥꯏꯗꯤ ꯑꯦꯛꯖꯥꯝꯗ ꯆꯦꯛꯁꯤꯟꯗꯣꯏ ꯁꯔꯨꯛꯄꯨꯗꯤ ꯑꯩꯈꯣꯏꯒꯤ ꯂꯥꯏꯔꯤꯛ ꯇꯥꯛꯄꯗ ꯑꯗꯩ ꯀ꯭ꯂꯥꯁ ꯆꯥꯡ ꯅꯥꯏꯕ ꯅꯥꯏꯗꯕ ꯁꯤꯗ ꯃꯣꯏꯅ ꯍꯦꯟꯅ ꯌꯦꯡꯖꯥꯟꯍꯟꯅꯤꯡꯕꯒꯤ ꯑꯄꯥꯝꯕ ꯂꯩ ꯑꯦꯛꯖꯥꯝꯁꯤꯗꯤ ꯑꯦꯛꯖꯥꯝꯅꯤꯗꯅ ꯑꯦꯛꯖꯥꯝ ꯅꯨꯃꯤꯠꯇꯨꯗ ꯆꯦꯛꯁꯤꯜꯂꯒ ꯃꯥ ꯂꯥꯏꯔꯤꯛ ꯍ ꯍꯦꯛꯇ ꯀꯩꯅꯣ ꯇꯧꯗꯧ ꯅꯠꯇꯦ
ꯃꯥꯅꯦ ꯃꯥꯅꯤ ꯌꯦꯛꯖꯥꯝ ꯅꯨꯃꯤꯇ ꯈꯛ ꯆꯤꯁꯤꯜꯂꯒ ꯁꯥꯇ꯭ꯔꯗꯨ ꯃꯥꯏ ꯄꯥꯛꯄ ꯑꯣꯏꯒꯗꯕ ꯅꯠꯇꯦ ꯅꯠꯇ꯭ꯔꯥ ꯑꯦꯛꯖꯥꯝ ꯍꯥꯏꯁꯤꯗꯤ ꯑꯦꯛꯖꯥꯝꯅꯤ ꯁꯤꯟꯕ꯭ꯔꯥ ꯈꯪꯗꯦ ꯃꯤꯉꯣꯟꯗ ꯍꯪꯅꯕ ꯈꯪꯗꯦ ꯇꯧꯒꯗꯣꯏ ꯅꯠꯇ꯭ꯔꯥ
ꯎꯝꯝ
ꯁꯥꯠꯇ꯭ꯔꯥꯗꯣ ꯒ꯭ꯌꯥꯟ ꯇꯥꯅ ꯌꯥꯔꯗꯤ ꯀ꯭ꯂꯥꯁ ꯇꯣ ꯆꯥꯡ ꯂꯥꯏꯅ ꯇꯧꯕꯤꯔꯒ ꯀꯩ ꯄꯨꯟꯅ ꯑꯣꯖꯥꯒ ꯀꯩꯀꯥ ꯇꯥꯃꯤꯟꯅꯔꯒ ꯆꯥꯡ ꯅꯥꯏ ꯇꯧꯕꯤꯔꯒꯗꯤ ꯑꯗꯨꯝ ꯑꯗꯨ ꯒ꯭ꯌꯥꯟ ꯇꯕꯥ ꯑꯣꯢꯗꯣꯢꯅꯦ ꯑꯦꯛꯖꯥꯝ ꯐꯦꯜ ꯑꯣꯏꯔꯒꯁꯨ ꯅꯠꯇꯥ
ꯎꯝ
ꯇꯥꯟꯐꯔ ꯌꯥꯎꯗ꯭ꯔꯒ ꯑꯦꯛꯖꯥꯝꯗꯨ ꯏꯁꯇ꯭ꯔꯤꯛ ꯑꯣꯏꯔꯒ ꯀ꯭ꯂꯥꯁ ꯁꯨꯡꯇꯧ ꯇꯧꯕꯤ ꯅꯠꯇ꯭ꯔꯒꯗꯤ ꯑꯦꯛꯖꯥꯝ ꯏꯁꯇ꯭ꯔꯤꯛ ꯑꯣꯏꯒ ꯀꯩ ꯀꯥꯟꯅꯗꯣꯔꯤꯌꯦ ꯁꯥꯇ꯭ꯔꯗ ꯅꯣꯂꯦꯖ ꯀꯩ ꯂꯩꯍꯧꯗꯣꯅꯣ ꯅꯠꯇ꯭ꯔꯥ
ꯃꯥꯅꯦ ꯇꯨꯌꯦꯜ ꯂꯥꯏꯔꯤꯛꯀꯩ ꯃꯇꯝꯗ ꯇꯣꯛꯑꯦꯕ
ꯎꯝ ꯑꯗꯨꯅꯤ ꯀ꯭ꯂꯥꯁꯁꯨ ꯇꯧꯕꯤꯗ ꯑꯗꯒꯤ ꯑꯦꯛꯖꯥꯝꯁꯨ ꯏꯁꯇ꯭ꯔꯤꯛ ꯑꯣꯏ ꯑꯗꯒꯤ ꯁꯥꯇ꯭ꯔꯗꯨꯒꯤ ꯑꯗꯨꯗꯤ ꯃꯥꯗꯤ ꯅꫭꯁ ꯋꯥꯈꯜ ꯈꯜꯂꯥꯛꯅꯤ ꯅꯠꯇ꯭ꯔꯥ ꯑꯗꯨꯗꯤ
ꯎꯝ ꯎꯝ ꯑꯗꯨꯅꯦꯕ ꯇꯧꯔꯤꯁꯦ
ꯎꯝ ꯑꯗꯨꯅꯦ ꯑꯗꫭ ꯁꯔꯀꯥ꯭ꯔꯒꯤ ꯄꯣꯂꯤꯁꯤꯅ ꯀꯩꯅꯣ ꯈꯪꯗꯦ ꯃꯣꯏꯒꯤ ꯃꯣꯏꯁꯨ ꯈꯔ ꯁꯦꯀ꯭ꯌꯣꯔ ꯑꯣꯏꯅꯕ ꯈꯜꯂꯤꯔꯥ ꯀꯩꯅꯣ ꯃꯁꯥꯒꯤ ꯀꯣꯂꯦꯖꯇ ꯇꯧꯕꯗꯤ ꯈꯔ ꯐꯤ ꯀꯣꯝꯃꯦ ꯍꯥꯏꯕꯒꯤ ꯈꯟꯗꯣꯛꯏꯔ ꯑꯗꯨꯒ ꯊꯥꯕ ꯍꯥꯏꯁꯤꯔꯒꯗꯤ ꯁꯥꯇ꯭ꯔꯈꯩꯗ ꯂꯥꯏꯔꯤꯛ ꯄꯥꯅꯤꯡꯕ ꯏꯊꯤꯜ ꯑꯃ ꯄꯤꯔꯤꯔꯥ ꯃꯣꯏꯗ ꯀꯩ ꯀꯣꯏꯁꯟ ꯍꯪꯉꯤꯅꯣ ꯃꯣꯏꯅ ꯁꯤꯒꯤ ꯁꯦꯟꯇꯔ ꯄꯤꯔꯤꯁꯦ ꯅꯠꯇ꯭ꯔꯒꯥ ꯂꯥꯏꯔꯤꯛ ꯄꯥꯅꯤꯡꯕꯒꯤ ꯋꯥꯈꯜ ꯑꯣꯏꯔꯤꯕ꯭ꯔꯥ ꯀꯩꯅꯣ ꯈꯪꯗꯣꯏꯅꯦ ꯃꯣꯏꯁꯦ ꯅꯪꯋꯈꯥꯜ ꯋꯈꯥꯜ ꯀꯃꯥꯏ ꯂꯩꯒꯦ ꯁꯤꯕꯨ
ꯑꯩꯁꯦ ꯑꯩ ꯁꯨꯝ ꯇꯥꯕꯗ ꯁꯥꯇ꯭ꯔ ꯁꯪꯁꯊꯥꯟꯁꯤꯡꯁꯤꯅ ꯍꯥꯏꯗꯤ ꯀꯝꯄ꯭ꯂꯦꯟ ꯇꯧꯕꯗꯒꯤ ꯑꯗꯨꯃꯥꯏꯅ ꯇꯧꯋꯦꯅ ꯇꯥꯏ
ꯎꯝꯝ ꯃꯣꯏ ꯁꯔꯀꯥ꯭ꯔꯗ ꯑꯩꯅ ꯃꯣꯏꯒꯤ ꯍꯥꯟꯅ ꯃꯣꯏ ꯃꯁꯥꯒꯤ ꯋꯥꯈꯜꯂꯣꯟꯗ ꯁꯥꯇ꯭ꯔꯈꯩꯁꯤꯕꯨ ꯂꯥꯏꯔꯤꯛ ꯄꯥꯍꯟꯅꯕ ꯁꯤꯜꯂꯤꯕ꯭ꯔꯥ ꯅꯠꯇ꯭ꯔꯒ ꯀꯩꯒꯤ ꯃꯣꯏꯒꯤ ꯋꯥꯈꯜ ꯂꯩꯇꯕꯤꯗ ꯁꯥꯇ꯭ꯔꯒꯤ ꯁꯪꯁꯊꯥꯟꯈꯩꯅ ꯍꯥꯏꯕꯗꯒꯤ ꯑꯣꯏꯅ ꯇꯧꯔꯤꯔꯥ ꯃꯣꯏꯁꯤꯕꯨ
ꯁꯥꯇ꯭ꯔ ꯁꯪꯁꯊꯥꯟꯁꯤꯡꯁꯤꯅ ꯍꯥꯏꯕꯗꯒꯤ ꯇꯧꯔꯤꯅꯦ ꯍꯥꯏꯕ ꯄꯥꯎꯝ ꯑꯃꯗꯤ ꯇꯥꯈꯤ ꯑꯗꯨ ꯑꯆꯨꯝꯕ ꯂꯥꯟꯕꯗꯤ ꯈꯪꯗꯦ
ꯎꯝꯝ
ꯍꯥꯏꯗꯤ ꯑꯩꯈꯣꯏꯒꯤ ꯃꯣꯏꯅ ꯍꯥ ꯍꯥꯏꯗꯤ ꯑꯗꯨꯃꯥꯏꯅ ꯈꯜꯂꯒꯗꯤ ꯑꯦ ꯅꯤ ꯄꯤ ꯂꯥꯛꯄꯗꯒꯤ ꯑꯗꯨꯝ
ꯑꯍꯣꯡꯕꯁꯤ ꯑꯗꯨꯝ ꯑꯣꯏꯕ ꯌꯥꯔꯤ ꯄꯣꯠꯅꯦꯕ
ꯃꯥꯅꯤ ꯃꯥꯅꯤ ꯆꯨꯝꯃꯤ ꯑꯗꯨ
ꯀꯩꯅꯣ ꯎꯝ ꯍꯟꯗꯛ ꯃꯦꯇ꯭ꯔꯤꯛ ꯊꯥꯕ ꯃꯦꯇ꯭ꯔꯤꯛꯇ ꯑꯟꯐꯦꯌꯥꯔ ꯃꯤꯟꯁꯀꯤ ꯑꯩꯈꯣꯏ ꯑꯟꯁꯔ ꯄꯦꯄꯔ ꯁꯒꯥꯏꯕꯒ ꯇꯧꯈꯤꯕꯗꯣ ꯑꯗꯨꯗꯒꯤ ꯑꯗꯨꯒꯤ ꯏꯍꯧꯗꯒꯤ ꯑꯗꯨꯏ ꯃꯃꯥꯡꯗꯒꯤꯔ ꯈꯪꯗꯦ ꯑꯗꯨꯃꯥꯏꯅ ꯃꯣꯏꯅ ꯁꯥꯇ꯭ꯔ ꯁꯪꯁꯊꯥꯟꯅꯤꯅ ꯁꯦꯟꯇꯔꯁꯦ ꯑꯇꯣꯞꯄ ꯍꯣꯏ ꯀꯣꯂꯦꯖꯇ ꯇꯥꯅꯕ ꯑꯗꯩ ꯑꯁꯦꯡꯕꯁꯨ ꯃꯤꯁꯤ ꯑꯗꯨꯝ ꯊꯣꯛꯄꯖꯥꯠꯅꯤ ꯍꯥꯏꯗꯤ ꯑꯩꯈꯣꯏꯒꯤ ꯀꯣꯂꯦꯖꯇ ꯃꯤꯡ ꯆꯥꯟꯁꯤꯡꯂꯥꯒ ꯊꯝꯃꯒ ꯑꯇꯣꯞꯄ ꯃꯍꯨꯠ ꯁꯤ ꯃꯍꯨꯠ ꯁꯤꯜꯂ ꯊꯥꯍꯜꯂꯦ ꯑꯗꯩꯗꯤ ꯃꯣꯕꯥꯏꯜ ꯄꯥꯏꯍꯜ ꯄꯥꯏꯔꯒ ꯑꯦꯛꯖꯥꯝ ꯊꯥꯕ ꯑꯗꯨꯝ ꯌꯥꯎꯕ ꯑꯗꯨꯝ ꯇꯥꯟꯅꯕ ꯃꯥꯜꯂꯦ ꯃꯣꯏꯗꫭ ꯌꯥꯎꯅꯕꯗꯤ ꯈꯪꯗꯦ ꯑꯗꯨ ꯁꯨꯝꯕ ꯇꯧꯔꯄꯁꯤꯗꯗꯤ ꯑꯇꯣꯞꯄ ꯀꯣꯂꯦꯖꯇ ꯇꯥꯔꯒꯗꯤ ꯑꯃꯨꯛ ꯌꯥꯔꯣꯏꯗꯅ ꯁꯨꯝꯕꯁꯦ
ꯎꯝ
ꯑꯗꯨꯗꯨꯅ ꯃꯣꯏ ꯁꯨꯃꯥꯏꯅ ꯇꯧꯔꯛꯄꯖꯥꯠꯅꯤ
ꯑꯗꯣ ꯑꯩꯅ ꯁꯨꯝ ꯄꯥꯎ ꯁꯨꯝ ꯇꯥꯕꯗ ꯑꯦꯛꯖꯥꯝꯅ ꯑꯦꯛꯖꯥꯝ ꯑꯦꯛꯖꯥꯝ ꯃꯅꯨꯡꯗꯁꯨ ꯍꯥꯏꯗꯤ ꯑꯣꯖꯥꯅ ꯏꯟꯕꯤꯖꯤꯂꯦꯇꯔꯅ ꯐꯅ ꯆꯦꯁꯤꯜꯂꯒꯁꯨ ꯁꯥꯇ꯭ꯔ ꯃꯥꯏꯀꯩꯗꯁꯨ ꯍꯥꯏꯗꯤ ꯀꯔꯤꯒꯨꯝꯕ ꯑꯦꯟꯐꯤꯌꯥꯔꯃꯦꯟꯁꯇ ꯑꯣꯖꯥꯈꯩꯅ ꯌꯥꯗꯕ ꯍꯥꯏꯗꯤ ꯃꯣꯕꯥꯏꯜ ꯐꯣꯟꯒꯨꯝꯕ ꯄꯨꯁꯤꯟꯕ ꯑꯗꯒꯤ ꯏꯁꯃꯥꯔꯠ ꯋꯥꯠꯆꯀꯨꯝꯕ ꯄꯨꯁꯤꯜꯂꯒ ꯑꯗꯨꯗꯒꯤ ꯃꯇꯦꯡ ꯂꯧꯔꯒ ꯑꯦꯛꯖꯥꯝꯗ ꯃꯥ ꯄꯥꯖꯗꯕꯤꯗ ꯄꯣꯁ ꯇꯧꯔꯒ ꯑꯗꯨꯃꯥꯏꯅ ꯏꯕ ꯌꯥꯎꯋꯦ ꯑꯗꯨꯒ ꯑꯣꯖꯥꯈꯩꯅ ꯐꯥꯔꯒ ꯑꯦꯛꯄꯦꯜ ꯇꯧꯅꯤ ꯍꯥꯏꯕ ꯃꯑꯣꯡꯗ ꯌꯥꯝ ꯇꯧꯋꯤ ꯍꯥꯏ ꯃꯣꯕꯥꯏꯜ ꯐꯣꯟ ꯐꯥꯖꯤꯜꯂꯦ ꯍꯥꯏꯕꯁꯤꯗꯤ ꯌꯥꯝ ꯇꯥꯏꯅꯦ ꯁꯤꯁꯨ ꯁ꯭ꯨꯂꯦꯖ ꯈꯨꯗꯤꯡꯃꯛꯀꯤ
ꯃꯥꯅꯦ ꯃꯥꯅꯦ ꯁꯤ ꯑꯗꯨꯝ ꯈꯪꯗꯦ ꯁꯥꯇ꯭ꯔꯁꯤꯡꯁꯨ ꯑꯗꯨꯝ ꯍꯣꯏ ꯁꯥꯇ꯭ꯔꯗꯤ ꯁꯥꯇ꯭ꯔꯅꯤ ꯏꯟꯈꯠꯂꯛꯏꯕ ꯅꯍꯥꯅꯦ ꯀꯩ ꯁꯨꯝ ꯍꯥꯏꯗꯤ ꯃꯣꯏꯒꯤ ꯍꯣꯏ ꯑꯗꯨꯃꯛꯅ ꯃꯣꯏꯅ ꯑꯟꯐꯤꯔꯃꯦꯟ ꯇꯥꯗꯗꯤ ꯑꯗꯨꯝꯕ ꯆꯤꯠ ꯇꯧꯔꯒ ꯇ ꯃꯣꯏ ꯅꯨꯡꯉꯥꯏꯗꯧꯕ ꯅꯠꯇꯦ ꯑꯗꯒꯤ ꯍꯦꯛꯇ ꯀꯩꯅꯣ ꯇꯧꯗꯧꯔꯤ ꯑꯗꯨꯃꯛꯅ ꯃꯣꯏ ꯍꯦꯛꯇ ꯃꯣꯏꯒꯤ ꯐꯤꯌꯨꯆꯔꯗꯨ ꯂꯦꯞꯀꯗꯧ ꯅꯠꯇꯦꯕ
ꯃꯥꯅꯤ ꯃꯥꯅꯦ ꯑꯣ ꯃꯣꯏꯁꯨ ꯍꯥꯏꯗꯤ ꯑꯦꯛꯖꯥꯝ ꯀ꯭ꯂꯥꯁ ꯆꯥꯡ ꯅꯥꯏꯅꯁꯨ ꯇꯧꯕꯤꯗ꯭ꯔꯦ ꯑꯗꯒꯤ ꯀ꯭ꯂꯥꯁꯁꯨ ꯌꯥꯎꯍꯧꯗꯕ ꯀꯌꯥ ꯂꯩꯕꯗꯒꯤ ꯃꯣꯏꯁꯨ ꯑꯦꯛꯖꯥꯝꯃꯛꯇꯤ ꯐꯦꯜ ꯑꯣꯏꯍꯧꯗꯕ ꯑꯣꯏꯅꯤꯡꯗꯕꯒꯤ ꯃꯣꯏꯁꯨ ꯥꯏ ꯃꯤꯟꯁ ꯇꯧꯔꯛꯄꯁꯨ ꯑꯣꯏꯔꯝꯕꯁꯨ ꯌꯥꯏ ꯑꯗꯨꯕꯨꯗꯤ
ꯃꯥꯅꯦ ꯃꯥꯅꯦ ꯍꯥꯏꯗꯤ ꯁꯔꯀꯥꯔꯒꯤ ꯀꯣꯂꯦꯖꯅꯤꯅ ꯃꯥꯒꯤ ꯍꯥꯏꯗꯤ ꯁꯔꯀꯥꯔꯒꯤ ꯀꯣꯂꯦꯖꯇꯗꯤ ꯑꯣꯖꯥ ꯇꯝꯃꯤꯗꯣ ꯃꯥꯗꯤ ꯃꯣꯏꯗꯤ ꯑꯗꯨꯝ ꯇꯣꯂꯣꯞꯁꯦ ꯑꯗꯨꯝ ꯐꯪꯉꯤꯅꯦꯕ ꯑꯉꯥꯡ ꯄꯥꯁ ꯇꯧꯕ ꯐꯦꯜ ꯑꯣꯏꯕ ꯃꯣꯏ ꯗꯔꯀꯥꯔ ꯇꯥꯗꯦ ꯃꯣꯏꯗ
ꯆꯨꯝꯃꯦ ꯆꯨꯝꯃꯦ ꯑꯗꯨꯕꯨꯗꯤ ꯃꯣꯏꯒꯤꯗꯤ ꯁꯔꯀꯥꯔꯒꯤ ꯀꯔꯃꯆꯥꯔꯤꯈꯩꯁꯤꯗꯤ ꯅꯨꯡꯉꯥꯏꯅꯔꯕꯅꯤ ꯎꯝ
ꯍꯥꯏꯗꯤ ꯃꯣꯏꯁꯤ ꯇꯧꯅꯤꯡꯉ ꯇꯧꯅꯤꯡꯉ ꯇꯧꯅꯤ ꯇꯣꯡꯅꯤꯡ ꯁꯥꯇ꯭ꯔ ꯐꯦꯜ ꯑꯣꯏꯕ ꯄꯥꯁ ꯇꯧꯕ ꯃꯣꯏꯗ ꯗꯔꯀꯥꯔ ꯇꯥꯗꯦꯕ
ꯍꯣꯏ ꯃꯣꯏꯗꯖꯟ ꯃꯇꯣꯏꯗꯤꯦ
ꯎꯝ ꯑꯗꯨꯗꯨꯅ ꯁꯥꯇ꯭ꯔꯁꯤꯡꯁꯨ ꯍꯣꯏ ꯁꯤ ꯌꯥꯝꯅ ꯑꯩꯈꯣꯏꯒꯤ ꯀꯩ ꯍꯥꯏꯇꯥꯔꯦ ꯑꯃꯔꯣꯝꯗ ꯑꯃꯨꯛ ꯐꯩ ꯑꯃꯔꯣꯝꯗ ꯑꯃꯨꯛ ꯐꯠꯇꯦ ꯑꯗꯨꯅꯤꯠꯇꯕꯁꯦ
ꯃꯥꯅꯤ ꯃꯥꯅꯤ ꯁꯨꯝ ꯅꯩꯅꯔꯨꯔꯒꯗꯤ ꯑꯗꯨꯝ ꯊꯤꯖꯤꯜꯂꯨꯔꯒꯒꯗꯤ ꯍꯣꯏ ꯃꯣꯏꯅ ꯎꯝ
ꯀꯣꯂꯦꯖ ꯑꯐꯕ ꯑꯩꯈꯣꯏꯅ ꯁꯨꯝ ꯇꯥꯕꯗ ꯇꯝ ꯇꯥꯔꯦ ꯈꯔ ꯂꯥꯏꯔꯤꯛ ꯀꯩꯅꯣ ꯇꯧꯅꯤꯡꯒꯗꯤ ꯑ ꯑꯗꯨ ꯑꯗꯨꯝ ꯃꯌꯥꯝ ꯂꯣꯏ ꯇꯝꯃꯟꯁꯤꯁꯨ ꯑꯗꯨꯝ ꯌꯥꯗꯕꯤꯅꯦꯕ
ꯆꯨꯝꯃꯦ ꯆꯨꯝꯃꯦ
ꯅꯠꯇꯔ
ꯑꯪ ꯍꯧꯕꯣꯏꯜꯈꯩꯁꯨ ꯂꯣꯏ ꯇꯧꯍꯟꯅꯤꯡ ꯇꯝꯃꯤꯟꯅꯁꯨ ꯌꯥꯗꯕꯤꯅꯤ ꯑꯃꯨꯛ ꯃꯤ ꯎꯝ
ꯀꯌꯥꯝꯃꯟ ꯂꯩꯗ
ꯃꯥ ꯃꯥ
ꯑꯗꯨꯅ ꯁꯤꯁꯦ ꯁꯨꯝ ꯀꯣꯂꯦꯖ ꯑꯌꯥꯝꯕ ꯂꯣꯏꯅ ꯌꯦꯡꯁꯤꯟꯍꯟꯅꯤꯡꯉꯦ
ꯎ
ꯌꯦꯡꯁꯤꯟꯍꯟꯅꯤꯡꯉꯦꯅ ꯍꯥꯏꯐꯦꯠ ꯅꯣꯡ ꯅꯤꯅꯤ ꯌꯦꯡꯁꯤꯟꯕ ꯃꯇꯝꯕ ꯇꯝꯃꯤꯕ ꯁꯥꯇ꯭ꯔꯁꯤꯡꯁꯤꯅꯁꯨ ꯀꯝꯄ꯭ꯂꯦꯟꯒꯨꯝꯕ ꯀꯩꯒꯨꯝꯕ ꯇꯧꯕꯤꯔꯒ ꯐꯕ ꯑꯗꯨꯃꯥꯏꯅ ꯑꯗꯨꯝ ꯍꯥꯏꯕ ꯃꯥꯟꯅ ꯑꯃꯅꯤ ꯈꯛꯇ ꯑꯗꯨꯒ ꯑꯇꯩꯗꯨꯅ ꯇꯝꯅꯤꯡꯗꯕꯒꯤ ꯐꯤꯕꯝꯗꯣ ꯂꯩꯔꯗꯤ ꯑꯣꯖꯥꯈꯁꯦ ꯃꯣꯋꯥ ꯂꯧꯔꯦꯕ
ꯎꯝ
ꯑꯗꯩꯗꯤ ꯍꯧꯖꯤꯛꯀꯥꯟ ꯃꯅꯤꯄꯨꯔꯗ ꯇꯧꯅꯔꯤꯁꯦ ꯑꯌꯥꯝꯕꯅ ꯃꯤꯡ ꯆꯗꯅ ꯁꯝꯃꯛꯑꯀꯅꯦ
ꯃꯥꯅꯤ ꯃꯥꯅꯤ ꯏꯀꯦꯁꯟꯟꯤ ꯃꯅꯤꯄꯨꯔꯒꯤ ꯏꯗꯨꯀꯦꯁꯟ ꯁꯤꯁꯇꯦꯝ ꯁꯣꯏꯕ ꯃꯇꯨꯡ ꯏ ꯃꯇꯨꯡꯏꯟꯅ ꯁꯇ꯭ꯔꯥꯒꯩꯖꯤꯖꯨ ꯌꯥꯏ ꯌꯥꯏ ꯈꯟꯕꯒꯤꯔ ꯀꯩꯒꯤꯅꯣ ꯈꯪꯗ꯭ꯔꯦ ꯁ꯭ꯀꯨꯜꯁꯨ ꯑꯦꯗꯃꯤꯁꯟ ꯇꯧꯔꯅꯤ ꯀꯣꯂꯦꯖ ꯑꯦꯗꯃꯤꯁꯟ ꯇꯧꯔꯅꯤ ꯀꯣꯂꯦꯖꯥꯁ ꯀ꯭ꯂꯥꯁꯁꯨ ꯌꯥꯎꯕꯤꯔꯣꯏ ꯑꯦꯛꯖꯥ ꯊꯥꯕꯗ ꯂꯥꯛꯑꯅꯤ ꯃꯣꯏꯅ ꯃꯣꯏꯅ ꯇꯧꯔꯤꯁꯤꯁꯨ ꯏꯗꯨꯀꯦꯁꯟ ꯁꯤꯁꯇꯦꯝꯁꯤꯖꯤꯅ ꯌꯥꯏꯌꯦ ꯈꯟꯕꯒꯤ ꯇꯧꯋꯏꯅꯤꯅ ꯅꯠꯇ꯭ꯔꯥ ꯃꯣꯏꯅ ꯑꯦꯇꯦꯟꯗꯦꯟꯁꯁ ꯀꯝꯄꯜꯁꯔꯤ ꯑꯣꯏꯔꯦ ꯁ꯭ꯀꯨꯜ ꯀꯣꯂꯦꯖ ꯀꯥꯗꯕ ꯑꯗꯒꯤ ꯑꯦꯛꯖꯥꯝꯁꯤ ꯌꯥꯝ ꯏꯁꯇ꯭ꯔꯤꯛ ꯑꯣꯏꯔꯦ ꯑꯗꯨ ꯍꯥꯏꯔꯒꯗꯤ ꯁꯥꯇ꯭ꯔꯈꯩꯁꯤꯁꯨ ꯀꯥꯗꯕ ꯉꯝꯃꯣꯏ ꯑꯦꯟꯇ꯭ꯔ ꯀꯣꯂꯦꯖ ꯇꯧꯕꯁꯨ ꯃꯔꯨꯑꯣꯏ ꯑꯣꯏꯅ ꯒ꯭ꯔꯦꯖꯨꯑꯦꯁꯟꯁꯤꯕꯨ ꯌꯥꯝ ꯂꯨꯅ ꯑꯣꯏ ꯊꯣꯛꯇꯣꯏꯅꯦꯕ ꯑꯩ ꯄꯥꯁ ꯇꯧꯕꯗ ꯅꯠꯇ꯭ꯔꯥ
ꯃꯥꯅꯤ ꯃꯥꯅꯦ ꯍꯥꯏꯗꯤ ꯃꯅꯤꯄꯨꯔꯁꯦ ꯑꯩꯈꯣꯏꯒꯤ ꯑ ꯈꯣꯏꯒꯤ ꯂꯥꯏꯔꯤꯛ ꯇꯝꯃꯒꯁꯨ ꯍꯥꯌꯧ ꯇꯝꯃꯒꯁꯨ ꯁꯤꯖꯤꯟꯅꯐꯝ ꯂꯩꯇꯕ ꯀꯥꯟꯅꯕꯝ ꯈꯪꯗꯕ ꯂꯥꯛꯄꯖꯦ
ꯎꯝ
ꯊꯕꯛ ꯐꯪꯗꯕ ꯁꯨꯝꯕ ꯂꯥꯛꯄꯁꯤꯗ ꯍꯥꯏꯗꯤ ꯊꯕꯛꯁꯦ ꯈꯣꯏꯒꯤ ꯗꯥꯎ ꯈꯨꯗꯣꯡ ꯆꯥꯕ ꯗꯥꯎꯗ ꯑꯣꯏꯍꯥꯕ ꯂꯩꯔꯦꯅ ꯈꯟꯅꯔꯦ ꯍꯧꯖꯤꯛ
ꯃꯥꯅꯦ ꯃꯥꯅꯤ
ꯑꯗꯨꯅ ꯁꯥꯔꯇꯤꯐꯤꯀꯦꯠ ꯄꯥꯏꯅꯕꯅ ꯇꯧꯅꯕꯗꯨꯗꯅꯦꯕ ꯃꯤꯡ ꯆꯠꯅ ꯁꯔꯇꯐꯤ ꯀꯦꯝ ꯀꯥꯟꯅꯗ꯭ꯔꯒꯗꯤ ꯀꯩꯁꯨ ꯂꯥꯏꯔꯤꯛ ꯇꯝꯃꯣꯏꯕ ꯀꯅꯥꯝꯇ ꯍꯧꯖꯤꯛ ꯑꯦꯠꯃꯤꯁꯟ ꯇꯧꯔꯒ ꯑꯗꯨꯝ ꯃꯤꯡꯆꯦꯅ ꯊꯝꯅꯔꯣꯏꯕ ꯁꯥꯔꯇꯤꯐꯤꯀꯦꯠ
ꯑꯗꯒꯤ ꯃꯣꯏꯅꯃꯨꯛ ꯁꯥꯔꯇꯤꯐꯤꯀꯦꯠꯁ ꯃꯔꯨ ꯑꯣꯏꯍꯜꯂꯒꯁꯨ ꯃꯣꯏꯅ ꯊꯋꯥꯏ ꯍꯥꯏꯗꯤ ꯌꯥꯝ ꯁꯦꯡꯅꯀꯣ ꯅꯠꯇ꯭ꯔꯥ ꯀꯣꯂꯦꯖ ꯍꯥꯏꯁ ꯀꯝꯄꯜꯁꯔꯤ ꯑꯣꯏꯔꯒꯁꯨ ꯒ꯭ꯔꯦꯖꯨꯋꯦꯁꯟꯁꯤꯗ ꯏꯁꯇ꯭ꯔꯤꯛ ꯌꯥꯝ ꯊꯤ ꯌꯥꯝꯅ ꯑꯣꯏꯅ ꯅꯠꯇ꯭ꯔꯒ ꯑꯦꯇꯦꯟꯗꯦꯟꯁꯁꯦ ꯀꯝꯄꯜꯁꯔꯤ ꯑꯣꯏꯕꯤꯕ ꯀ꯭ꯂꯥꯁꯁꯦ ꯅꯣꯡ ꯑꯩꯗꯤ ꯋꯤꯛ ꯑꯃꯗ ꯁꯤ ꯀꯥꯕꯤꯗꯕꯗꯨꯗꯤ ꯀꯣꯂꯦꯖꯁꯤ ꯀꯥꯕ ꯌꯥꯔꯣꯏ ꯍꯥꯏꯒꯨꯝꯕ ꯍꯥꯏꯅꯗ꯭ꯔꯥ
ꯏꯁꯇꯤꯛ ꯑꯣꯏꯔꯒꯗꯤ ꯃꯤ ꯈꯩꯅ ꯃꯣꯏꯅ ꯆꯟꯁꯤꯜꯂꯒ ꯇꯧꯕꯒ ꯏꯀꯣꯡ ꯀꯣꯝꯊꯣꯛꯅꯕꯗꯨ ꯑꯗꯨꯁꯨ ꯎꯔꯦꯅ ꯈꯜꯂꯦ ꯑꯩ ꯋꯥꯈꯜꯗꯗꯤ
ꯑꯁ ꯃꯁꯤ ꯀꯣꯂꯦꯖ ꯑꯃꯅꯤꯒꯤ ꯋꯥꯔꯤꯗ ꯍꯥꯏꯗꯤ ꯑꯇꯩꯗ